ꯍꯜꯂꯣ ꯆꯇꯦꯀꯣ
ꯑꯣ ꯀꯩꯅ ꯍꯥꯐꯔꯦ
ꯃꯗꯣ
ꯑꯗꯣ ꯑꯣ ꯂꯥꯛꯇꯅ
ꯍꯥ ꯍꯣꯏ ꯍꯣꯏ ꯂ ꯂ ꯇꯨꯡ ꯑꯣꯏꯔ ꯁꯨ ꯑꯗꯨꯝ ꯇꯧꯅꯕ ꯇꯧꯅꯕ ꯂꯣꯏꯅ ꯃꯉꯦ ꯉꯍꯥꯛ ꯀꯨꯝ ꯀꯧꯕꯗꯨꯗꯣ
ꯑꯗꯨ ꯑꯗꯨ ꯑꯩꯈꯣꯏꯗ ꯈꯔ ꯊꯝꯅꯤꯡꯉꯤ
ꯑ ꯊꯝꯅꯤꯡꯕꯗꯨꯗꯤ ꯍꯣꯏ ꯎꯄꯥꯏ ꯂꯩꯇ꯭ꯔꯦꯅ ꯊꯤꯡꯕ ꯌꯥꯗ꯭ꯔꯦꯅ ꯅꯨꯄꯤ ꯑꯃ ꯅꯪ ꯔ ꯇꯥꯏꯦꯀꯣ ꯃꯥ ꯑꯗꯨ ꯅꯗ ꯃꯥꯦꯅꯥ ꯔꯠꯅ ꯇꯧ ꯃꯥꯂꯦ
ꯍꯣꯏ ꯂꯥꯛꯑꯦ ꯑꯁꯤꯗ
ꯑ ꯋꯥꯔꯤ ꯁꯥꯕꯤ ꯋꯥꯔꯤ ꯋꯥꯔꯤ ꯋꯥꯔꯤ ꯁꯥꯕꯤꯣ ꯃꯥꯣꯇ
ꯍ ꯑꯩ ꯃꯉꯣꯟꯅ ꯀꯔꯤꯅꯣ ꯅ ꯀꯅꯣ
ꯀꯃꯥꯏꯅ ꯇꯧꯅꯣ ꯑꯦ
ꯑ ꯀꯔ
ꯑꯝ
ꯅꯤꯡꯉ ꯃꯥꯂꯦ ꯇꯝꯕ ꯃꯥ
ꯑꯆ ꯀꯣ
ꯎꯝ
ꯑꯗꯨꯝ ꯍꯥꯏꯗꯤ ꯂꯩꯅꯤ ꯍꯥꯏꯔꯗꯤ ꯍꯥꯏꯕꯅꯤꯗ
ꯎꯝ
ꯑꯗꯨꯕꯨꯗꯤ
ꯑꯗꯨ
ꯑꯩꯈꯣꯏꯁꯦ ꯍꯥ ꯇꯥꯕ꯭ꯔꯥ
ꯃꯣꯏ ꯁꯅꯦꯍ ꯍꯥꯏꯗꯤ ꯑꯍꯥꯟꯕꯁꯨ ꯑꯣꯏꯌꯦꯅ ꯂꯩꯕ ꯍꯧꯕ ꯍꯧꯕ ꯈꯛꯇꯅꯤꯅ ꯅꯠꯇ꯭ꯔꯥ
ꯅꯟꯅ
ꯍꯧꯕꯈꯛ ꯑꯣꯏꯕꯒꯤ ꯍꯧꯕ ꯑꯣꯏꯕꯒꯤ ꯃꯣꯏꯁꯨ ꯑꯩꯈꯣꯏꯗ ꯍꯧꯕ ꯀꯥꯟꯗꯗꯤ ꯈꯔ ꯌꯦꯡꯁꯤꯟꯅꯕꯗꯣ ꯇꯧꯔꯗꯦ ꯌꯦꯕ ꯃꯣꯏ ꯀꯔꯝꯃꯥꯏꯅ ꯂꯩꯕ꯭ꯔꯥ ꯃꯣꯏ ꯀꯔꯝꯃꯥꯏꯅ ꯇꯧꯕ꯭ꯔꯥ ꯍꯥꯏꯕꯗꯣ ꯒꯌꯥ ꯇꯥꯕ꯭ꯔꯥ
ꯍꯣꯏ ꯇꯥꯏ
ꯅꯪꯗꯣ ꯅꯪ ꯃꯀꯋꯥꯗ ꯐꯖꯅ ꯇꯥꯗꯦꯕ ꯈꯔ ꯈꯔ ꯇꯧꯔꯒ ꯂꯩꯔꯕ ꯑꯗꯨꯒꯤꯅꯤꯗ
ꯑꯔ
ꯑꯗꯣ ꯍꯥꯟꯅ ꯅꯨꯄꯤ ꯑꯃꯁꯨ ꯂꯩꯌꯦꯅ ꯑꯩꯈꯣꯏ ꯈꯪꯅꯕꯗꯣꯖꯤꯇꯤ ꯍꯥꯏꯕꯗꯣ ꯑꯁ ꯍꯗꯣ
ꯀꯉꯣ
ꯑ
ꯌꯥꯕ꯭ꯔꯣ
ꯇꯥꯏꯌꯦ ꯇꯥꯏꯌꯦ ꯐꯖꯅ ꯊꯝꯃꯣ ꯀꯣꯟꯗꯣ
ꯅꯪ ꯇꯗꯕ꯭ꯔ
ꯇꯥꯏꯌꯦ ꯐꯖꯅ ꯇꯥꯗꯦ ꯍꯥꯏꯕꯒꯤꯅꯦ ꯇꯥꯏꯌꯦ ꯑ ꯇꯨ ꯀꯣ ꯑꯍꯥꯟꯕ ꯂꯩꯕꯒꯤꯁꯨ ꯍꯧꯕꯒꯤꯁꯨ ꯑꯗꯨꯝ ꯌꯦꯡꯁꯦꯕꯨꯗꯤ ꯀꯧꯔꯅꯤꯕ
ꯇ ꯇ
ꯅꯨꯄꯤ ꯑꯃꯁꯨ ꯃꯥꯁꯨ ꯂꯩꯌꯦꯅ ꯃꯅꯥꯛꯇ ꯂꯩꯇ꯭ꯔꯗꯤ ꯍꯣꯏ ꯀꯥꯏꯗꯦꯅ ꯑꯗꯨ ꯑꯣꯏꯔꯁꯨ ꯃꯥꯁꯨ ꯀꯔꯤꯝꯃꯥꯏꯅ ꯇꯧꯕ꯭ꯔꯥ ꯅꯣꯏ ꯀꯔꯤ ꯇꯧꯕ꯭ꯔꯥ ꯍꯥꯏꯅ ꯂꯥꯛꯇꯣꯏꯅꯦ ꯑꯁꯣꯏꯗꯕꯤꯗ ꯈꯪꯉꯦ
ꯎꯝ
ꯃꯥ ꯍꯥꯏꯗꯤ ꯃꯥ
ꯅ ꯌꯥ ꯅ ꯁꯄꯅꯣ ꯇꯧꯗꯣꯏꯅꯦ ꯃꯥ
ꯀꯔꯤ ꯍꯥꯏꯕꯔ꯭
ꯑꯩꯈꯣꯏ ꯃꯤ ꯑꯃ ꯑꯅꯤ ꯑꯍꯨꯝ ꯃꯔꯤ ꯃꯉꯥ ꯑꯣꯏꯔꯗꯤ
ꯍꯣꯏ
ꯆꯄ
ꯍꯣꯏ
ꯗꯤ ꯑ ꯑꯣꯅꯔ ꯂꯩꯅ ꯃꯈꯣꯏ ꯑ ꯑꯩꯔꯣꯒꯤꯔ ꯂꯩꯌꯦꯅ ꯑꯗꯗꯥ ꯄꯨꯁ ꯃꯉꯗꯅꯦꯕ
ꯀꯗꯥꯏꯗ
ꯅꯪ ꯀꯔꯤ ꯇꯧꯕ꯭ꯔ ꯍꯧꯖꯤꯛ ꯅꯪ ꯀꯔꯤ ꯇꯧꯕ꯭ꯔ
ꯀꯩꯁꯨ ꯇꯧꯗꯦ ꯇꯨꯝꯃꯒ ꯂꯩꯌꯦ
ꯀꯔꯤꯒꯤꯔ ꯇꯨꯝꯔ ꯇꯥꯏꯌꯦ ꯑꯗꯨ ꯑꯣꯏꯔꯁꯨ ꯐꯖꯅ ꯇꯥꯗꯦ ꯅꯪꯒꯤ ꯐꯣꯟꯗꯣ ꯐꯖꯅ ꯊꯝꯗꯕ ꯃꯥꯜꯂꯦꯗ
ꯑꯁ ꯑꯩ ꯄꯥꯏꯔꯒ ꯑꯗꯨꯝ ꯀꯣꯜ ꯇꯧꯕꯅꯦ ꯀꯔꯤꯅꯣ
ꯎꯝ ꯅꯪꯅ ꯍꯥꯏꯕꯗꯣ ꯑꯃꯨꯛꯀ ꯍꯥꯏꯌꯣ ꯒꯌꯥꯟ ꯇꯥꯗꯦ
ꯃꯤ ꯃꯉꯥ ꯑꯩꯈꯣꯏ ꯑꯣꯏꯔꯗꯤ ꯐꯣꯔ ꯑꯦꯛꯖꯥꯝꯄꯜ ꯀꯣ ꯃꯥꯁꯨ ꯑ ꯂꯩ ꯕ ꯑ ꯂꯩꯅꯤꯡꯕ ꯂꯩ ꯂꯩ ꯂꯩ ꯃꯐꯝ ꯂꯩꯇ꯭ꯔꯗꯤ ꯐꯔꯅꯕꯣ ꯑꯩꯈꯣꯏ ꯑꯩꯈꯣꯏꯗ ꯑꯗꯨꯝ ꯂꯥꯛꯈ꯭ꯔꯒꯦ ꯍꯥꯏꯔꯗꯤ ꯑ ꯅꯤꯅꯥ ꯌꯨꯝꯒꯤ ꯑꯣꯅꯔꯗꯣ
ꯑ
ꯑꯗꯨꯅ ꯐꯥꯔꯁ ꯉꯥꯡꯅꯔꯁꯦ ꯍꯥꯏꯕ ꯑꯃꯅ ꯌꯥꯏ ꯌꯥꯗ꯭ꯔꯦ ꯍꯥꯏꯕꯗꯣ ꯐꯣꯔ ꯑꯦꯛꯖꯥꯝꯄꯜ ꯍꯥꯏꯕꯅꯤꯅ
ꯑꯁ ꯑꯩꯥꯗꯤ ꯇꯜꯂꯦ ꯇꯜꯂꯦ ꯍꯥꯏꯕꯅꯦ
ꯍꯣꯏ ꯅꯪꯗꯤ ꯑꯗꯨꯝ ꯂꯩꯕꯅꯤꯅ ꯈꯡꯉꯦ
ꯑꯩꯅ ꯑꯍꯥꯟꯕꯗ ꯗꯥꯏꯔꯦꯛ ꯍꯥꯏꯕꯤꯈ꯭ꯔꯦꯅ ꯅꯣꯏ ꯑꯅꯤꯗꯁꯨ
ꯃꯥꯁꯨ ꯃꯥꯁꯨ ꯒ꯭ꯌꯥꯟ ꯇꯥꯏꯌꯦ ꯃꯥ ꯃꯥ ꯃꯥꯁꯨ ꯂꯩꯒꯅꯤꯅ ꯍꯥꯏꯔꯤꯅ ꯃꯥꯒꯤ ꯐꯣꯟ ꯂꯩ ꯊꯝꯒꯦ ꯍꯥꯏ ꯅꯤꯅ ꯑꯣ ꯃꯥꯅ ꯑꯗꯨꯃꯥꯏꯅ ꯇꯧꯔꯅꯤ ꯍꯥꯏꯕꯅꯤꯗ ꯑꯩ ꯎꯄꯥꯏ ꯂꯩꯇꯦ ꯍꯥꯏꯕ ꯍꯥꯏ ꯍꯥꯏꯁ ꯀꯔꯤ ꯇꯧꯗꯣꯏꯕ꯭ꯔꯥ ꯍꯥꯏꯕ
ꯉꯥꯡꯅꯕꯗꯣ
ꯈꯪꯕ꯭ꯔꯥ ꯉꯥꯡꯅꯕꯗꯣ ꯍꯧꯖꯤꯛꯇꯤ ꯑꯍꯥꯟꯕꯁꯨ ꯑꯣꯏꯕꯒꯤ ꯉꯥꯡꯅꯕꯗꯣ ꯇꯜꯂꯦ ꯑꯩꯁꯨ ꯉꯥꯡꯁꯨ ꯉꯥꯡꯅꯔꯔꯣꯏ ꯑꯩꯗꯤ ꯉꯥꯡꯁꯨ ꯉꯥꯡꯉꯔꯣꯏꯕ
ꯃꯥꯅ ꯑꯗꯨꯃꯥꯏꯅ ꯃꯥꯅ ꯑꯗꯨ ꯃꯥꯏ ꯇꯧꯔꯒ ꯌꯥꯗꯔ꯭ꯗꯤ ꯀꯔꯤ ꯍꯥꯏꯁꯦꯕ
ꯑꯩꯈꯣꯏ ꯑꯩꯈꯣꯏꯗ ꯂꯩꯌꯦꯅ ꯑꯗꯨꯗꯤ
ꯍꯣꯏ ꯑꯗꯣ ꯀꯔꯤ ꯍꯥꯏꯁꯦ ꯍꯥꯏꯕꯅꯣ ꯍꯥꯏꯕꯅꯦ
ꯀꯔꯤꯒꯤ ꯍꯥꯏꯗꯣꯏꯕ ꯀꯔꯤꯁꯨ ꯍꯥꯏꯅꯤꯡꯉꯥꯏ ꯂꯩꯇ꯭ꯔꯦꯅ ꯁꯝꯅ ꯑꯩꯅ ꯑ ꯉꯔꯥꯡꯁꯨ ꯍꯥꯏꯕꯤꯈ꯭ꯔꯦꯅ ꯑꯗꯨꯗꯤ
ꯑ ꯃꯔꯤ ꯃꯔꯤꯗꯒꯤ ꯍꯦꯟꯕ ꯌꯥꯗꯔꯦ ꯑꯩꯈꯣꯏ ꯂꯝ ꯂꯩꯇꯦ ꯍꯥꯏꯔꯁꯦ ꯍꯥꯏꯕ꯭ꯔ ꯑꯦꯠꯖꯁ ꯇꯧ ꯑꯦꯠꯖꯁꯁꯨ ꯇꯧꯕ ꯌꯥꯔꯔꯣꯏ ꯍꯥꯏ ꯍꯥꯏꯁꯦ ꯍꯥꯏꯕ
ꯍꯣꯏ ꯉꯥꯡꯅꯕꯗꯣ ꯑꯍꯥꯟꯕꯁꯨ ꯑꯣꯏꯕꯒꯤ ꯑꯗꯨꯝ ꯅꯨꯡꯉꯥꯏꯇ꯭ꯔꯦꯕ ꯍꯥꯏꯗꯤ ꯑꯃꯨꯛ ꯑꯗꯨꯝ ꯈꯔ ꯂꯩꯔꯗꯤ ꯍꯣꯏ ꯑꯗꯨꯝ ꯍꯥꯏꯗꯤ ꯌꯥ ꯉꯥꯡꯅꯕꯗꯣ ꯌꯥꯏꯑꯦꯕ ꯑꯗꯨ ꯑꯣꯏꯔꯁꯨ ꯈꯨꯗꯛꯇ ꯂꯥꯛꯑꯒ ꯑꯗꯨꯝ ꯉꯥꯡꯅꯕꯗꯤ ꯇꯜꯂꯦꯕ ꯈꯔ ꯂꯩꯔꯒ ꯎꯄꯥꯢ ꯈꯔ ꯂꯩꯔꯒ ꯎꯄꯥꯏ ꯂꯩꯇꯕ ꯃꯇꯝꯗꯣ
ꯎꯝ
ꯑꯗꯨꯒꯤ ꯎꯄꯥꯏ ꯂꯩꯇꯕꯒꯤꯅꯦꯅ ꯍꯥꯏꯅ ꯃꯥꯁꯨ ꯅꯍꯥꯟꯅ ꯃꯣꯏꯅ ꯑꯗꯨꯝ ꯂꯩꯕꯅꯦ ꯍꯥꯏꯅ ꯑꯗꯨꯅ ꯃꯣꯏꯁꯨ ꯒ꯭ꯌꯥꯟ ꯇꯥꯔꯕꯅꯦꯕ
ꯑꯣ
ꯉꯥꯡꯅꯕꯁꯨ ꯅꯨꯡꯉꯥꯏꯔꯒꯅꯤ ꯑꯗꯨꯝ ꯂꯩꯔꯒ ꯀ꯭ꯂꯤꯟ ꯑꯥꯎ ꯇꯧꯔꯀꯥꯟꯗ ꯑꯗꯣ ꯑꯃꯨꯛ ꯑ ꯑꯍꯠꯄꯗ ꯂꯥꯛꯑꯒ ꯑꯗꯨꯝ ꯉꯥꯡꯅꯕꯣ ꯍꯥꯏꯕꯁꯦ ꯅꯪꯁꯨ ꯈꯜꯂꯣꯨꯅꯦ
ꯑ
ꯑꯗꯣ ꯐꯖꯅ ꯉꯥꯡꯅ ꯐꯖꯅ ꯉꯥꯡꯕ ꯍꯩꯕ ꯑꯩꯈꯣꯏꯗ ꯌꯥꯎꯕ꯭ꯔꯥ ꯈꯜꯂꯨꯅꯦ ꯅꯪꯁꯨ
ꯆꯦ
ꯍꯥ
ꯍꯜꯋꯥꯅꯥ
ꯑꯁ ꯑꯩꯗꯤ ꯉꯥꯡꯉꯔꯣꯏ ꯍꯥꯏꯌꯦꯅ ꯑꯩꯁꯨ ꯐꯖꯅꯁꯨ ꯉꯥꯡꯕ ꯍꯩꯇꯦ ꯑꯗꯣ ꯐꯖꯅ ꯍꯥꯏꯁꯨ ꯍꯥꯏꯩꯇꯦ ꯑꯗ ꯉꯥꯡꯁꯨ ꯉꯥꯡꯅꯤꯡꯗꯦ ꯉꯥꯡꯁꯨ ꯉꯥꯡꯅꯤꯡ ꯉꯥꯡꯉꯔꯣꯏ ꯑꯩ ꯑꯁꯤꯒꯤ ꯃꯔꯝꯗꯅ ꯍꯥꯏꯕꯤ ꯭ꯔꯦꯅ ꯑꯩꯗꯣ
ꯎꯝ
ꯑꯩꯗꯤ ꯅꯍꯥꯟꯅ ꯍꯥꯏꯕꯅꯤꯅ ꯑꯁꯤꯒꯤꯒꯨꯝꯕꯒꯤ ꯋꯥꯔꯤꯗ ꯑꯩ ꯑꯃꯨꯛ ꯍꯥꯟꯅ ꯇꯧꯔꯔꯣꯏ ꯑꯩ ꯑꯃꯨꯛ ꯍꯟꯅ ꯇꯧꯔꯔꯣꯏ ꯑꯩ ꯄꯦꯟꯦꯜꯂꯕꯅꯤ ꯑꯩ ꯄꯦꯜꯂꯦ ꯄꯦꯜꯂꯦ ꯍꯥꯏꯔ ꯑꯃꯨꯛ
ꯄꯦ ꯄ ꯑꯗꯨꯗꯤꯦ ꯇꯣꯄꯛꯇ ꯌꯥꯔꯦ ꯇꯈꯔꯁꯦꯕ
ꯑꯗꯨ ꯂꯣꯏꯁꯤꯟꯗꯣꯏꯅꯦꯅ ꯅꯣꯏꯅ ꯑꯩꯈꯣꯏꯅ ꯍꯥꯏꯗꯤ ꯐꯖꯅ ꯍꯥꯏꯕꯤꯅꯤꯡꯉꯥꯏ ꯑꯗꯨ ꯅꯠꯇ꯭ꯔꯒ ꯍꯪ ꯅꯨꯡꯉꯥꯏꯇꯣ ꯃꯤ ꯂꯩꯌꯦꯦ ꯍꯥꯏꯔꯗꯤ ꯎꯄꯥꯏ ꯂꯩꯇꯦ ꯑꯗꯨ ꯅꯨꯄꯥꯗꯨꯁꯨ ꯐꯖꯅ ꯍꯤꯟꯗꯤꯁꯨꯒꯤ ꯃꯥꯗꯣ ꯒ꯭ꯌꯥꯟ ꯇꯥꯔꯦ ꯅ
ꯑꯣꯏ ꯍꯤꯟꯁꯨ ꯍꯥꯏ ꯉꯝꯗꯦ ꯑꯗꯨꯒ ꯃꯍꯥꯛꯁꯨ ꯐꯖꯅ ꯒ꯭ꯌꯥꯟ ꯇꯥꯗꯦ ꯑꯗꯣ ꯀꯔꯝ ꯍꯥꯏꯅ ꯉꯥꯡꯗꯣꯏꯕ ꯈꯜꯂꯗ ꯅꯪꯁꯨ ꯑꯩꯁꯨ ꯉꯥꯡꯉꯔꯣꯏ
ꯐꯔꯦ ꯑ ꯇꯥꯏꯝ ꯂꯥꯛꯄꯗ ꯈꯪꯈ꯭ꯔꯁꯦ ꯑꯗꯨꯗꯤ ꯌꯥꯗꯦ ꯌꯥꯗ ꯃꯟꯗꯦ
ꯍꯥꯏꯗꯤ ꯑꯍꯥꯟꯕ ꯍꯥꯏꯕꯗꯨꯗꯤ ꯃꯤꯒꯤ ꯏꯝꯄ꯭ꯔꯦꯁꯟ ꯍꯥꯏꯕ ꯂꯩꯌꯦꯅ ꯑꯍꯥꯟꯕꯗ
ꯍꯈꯣꯏꯅꯁꯨ ꯍꯣꯏ ꯍꯣꯏ ꯍꯥꯏꯕꯤꯈꯣꯏꯅ ꯑꯩꯈꯣꯏꯁꯨ ꯑꯗꯨꯃꯥꯏꯅ ꯇꯧꯅꯤ ꯍꯥꯏꯕ ꯀꯥꯟꯗ ꯑꯗꯨ ꯍꯣꯏ ꯍꯣꯏ ꯍꯥꯏꯅ ꯑꯗꯨꯝ ꯂꯩꯔꯕ ꯀꯥꯟꯗ ꯑꯗꯨꯝ ꯑ ꯑꯍꯥꯟꯕ ꯂꯩꯗꯗꯤ ꯌꯥꯗꯦ ꯅꯨꯡꯉꯥꯏꯇꯦ ꯍꯥꯏꯕꯅꯤꯗ
ꯎ
ꯑꯗꯨꯒ
ꯑꯣ ꯑꯩꯈꯣꯏ ꯂꯩꯕ ꯃꯅꯥꯛꯇ
ꯑꯝ
ꯎꯝ ꯄꯦꯄꯔ ꯄ꯭ꯔꯤꯟ ꯇꯧꯅꯤꯡꯉꯥꯏ ꯑꯗꯨꯃꯥꯏꯅ ꯂꯩꯕ꯭ꯔꯥ ꯎꯕ꯭ꯔꯥꯅ
ꯎꯝ ꯑꯣꯗ ꯃꯥꯂꯦꯗ
ꯑꯩꯈꯣꯏꯒꯤ ꯑꯥꯗꯔ ꯄ꯭ꯔꯤꯟ ꯇꯧꯔꯒ ꯄꯨꯔꯛꯑꯣ ꯍꯥꯏꯕꯗꯣ ꯀꯥꯎꯒꯅꯤ
ꯑꯦ ꯍꯌꯦꯡꯁꯨ ꯃꯤ ꯆꯠꯇꯣꯏꯅꯤꯅ ꯑꯣ ꯑꯣ ꯍꯌꯦꯡ ꯕꯖꯥꯔ ꯆꯠꯇꯣꯏꯅꯦꯅ ꯎꯝ
ꯑꯩꯈꯣꯏꯒꯤ ꯄꯣꯠꯁꯤꯡꯗꯣ ꯄꯨꯔꯛ꯭ꯔꯒ ꯑꯩꯈꯣꯏꯒꯤ ꯔꯨꯝ ꯁꯦꯝꯒꯅꯤꯅ ꯁꯦꯝꯕ ꯂꯣꯏꯔ ꯀ ꯑꯃꯨꯛ ꯆꯠꯄꯅ ꯐꯥꯗꯣꯏꯔꯦ ꯅꯠꯇ꯭ꯔꯣ ꯆꯅꯤꯗ ꯊꯣꯛꯔꯒ ꯆꯅꯤꯗ ꯊꯣꯛ ꯄꯨꯔꯒ ꯑꯩꯈꯣꯏ ꯂꯩꯔꯒ ꯑꯃꯨꯛ ꯄꯨꯕꯅꯤꯅꯁꯦ
ꯊꯨꯅꯤ ꯑꯗꯨ ꯑꯗꯨ ꯑꯣꯏꯔꯁꯨ ꯌꯥꯝꯅꯗꯤ ꯂꯩꯔꯔꯣꯏꯕ ꯍꯈꯣꯏ ꯆꯨꯅꯤꯗ ꯆꯠꯇ꯭ꯔ ꯆꯠꯇ꯭ꯔꯗꯤ ꯌꯥꯗꯕꯁꯤꯡꯁꯦ ꯦꯁꯀꯤ ꯃꯃꯥ ꯃꯃꯟꯁꯤꯡꯗꯣ ꯀꯔꯝꯃꯥꯏꯅ ꯄꯤꯕ꯭ꯔꯥ ꯍꯥꯏꯕꯁꯨꯕ ꯍꯪꯒꯅꯤ ꯑꯗꯨꯒ ꯑꯗꯣ ꯀꯩꯅꯣ ꯇꯦꯡꯀꯣꯠ ꯍꯥꯏꯕꯗꯣ ꯊꯣꯡꯗ ꯑꯗꯨꯧꯁꯨ ꯑꯗꯨ ꯍꯪꯈ꯭ꯔꯗꯤ ꯑꯩꯈꯣꯏ ꯈꯪꯉꯔꯣꯏꯅ ꯍꯧꯖꯤꯛ ꯐꯥꯎ ꯈꯪꯗꯦꯅ
ꯎꯝ
ꯑꯗꯨꯗ ꯆꯠꯂꯒ ꯑꯩꯈꯣꯏ ꯀꯔꯝꯍꯥꯏꯅ ꯇꯧꯕ꯭ꯔꯥ ꯀꯔꯝꯍꯥꯏꯅ ꯄꯤꯕ꯭ꯔꯥ ꯍꯪ ꯅꯤ ꯂ
ꯑ ꯃꯁꯦ
ꯎꯝ ꯑꯗꯣ ꯍꯗꯅ ꯑꯗꯨꯒꯤ ꯍꯌꯦꯡ ꯏꯅꯤꯡꯒꯨꯝꯕꯗ ꯅꯨꯡꯁꯥ ꯈꯔ ꯑꯣ ꯁꯥꯗꯕ ꯀꯥꯟꯗꯀꯣ ꯊꯣꯛ ꯊꯣꯛꯔꯒ ꯂꯣꯏꯔꯦꯅ ꯅꯨꯡꯁꯥ ꯁꯥꯗ꯭ꯔꯀꯥꯟꯗ
ꯍꯗꯦ ꯑꯗꯨꯗꯦ ꯑꯗꯨ ꯊꯣꯛꯇ꯭ꯔꯗꯤ ꯌꯥꯗ꯭ꯔꯦ ꯊꯣꯛꯇ꯭ꯔꯗꯤ ꯑꯩꯈꯣꯏꯗꯣ ꯌꯥꯔ
ꯇꯕꯣ
ꯍꯥꯥ
ꯎ ꯀꯥꯏꯗꯣ
ꯀꯔꯔꯣ
ꯎꯕ ꯎꯕꯅ
ꯍꯣꯏ
ꯂꯁꯧꯕꯔ ꯑꯣ ꯑꯄ ꯌꯥꯕ
ꯂꯥꯔꯖ ꯇꯧꯗꯣ ꯂꯥꯔꯖ ꯇꯧꯔꯁꯤꯗ
ꯑꯗꯣ ꯃꯥꯒꯤ ꯃꯊꯥꯡꯛꯇ ꯀꯠ ꯐ ꯄꯥꯏ ꯍꯥ ꯍꯃꯤꯉꯥꯏ ꯂꯣꯏꯅ ꯑꯗꯣ ꯃꯃ ꯑꯗꯣ ꯃꯃ ꯀꯔꯤꯗꯣ
ꯍꯥꯎ
ꯑ ꯂꯁꯤꯗꯕ
ꯂꯥꯔꯖ ꯂꯧꯔꯗꯤ ꯌꯥꯔꯦ ꯑꯦꯛꯁꯦꯜ ꯂꯧꯔꯗꯤ ꯌꯥꯔꯦ ꯍꯥꯏꯕ
ꯗ ꯑꯗꯣ ꯑ ꯃꯥ ꯇꯣꯞ ꯑ ꯀꯔꯤ ꯍꯥꯏꯅꯤꯅꯣ ꯃꯊꯛꯇꯗꯤ ꯊꯝꯕ ꯌꯥꯗꯦꯅ ꯑꯗꯨꯅꯦ
ꯔꯥꯔꯁꯇ ꯃꯊꯛꯇ ꯊꯝꯕ ꯌꯥꯏꯌꯦꯦ ꯀꯅꯥꯅ ꯊꯝꯕ ꯌꯥꯗꯦ ꯍꯥꯏꯕ꯭ꯔꯥ
ꯌꯥꯃꯅꯦ ꯅꯃꯅꯦ
ꯂꯩꯑꯦ ꯑꯩ ꯑꯩ ꯎꯔꯦ ꯅꯍꯥꯟ ꯕꯤꯗ꯭ꯌꯥꯂꯛꯁꯃꯤ ꯃꯣꯏ ꯅꯨꯄꯤ ꯑꯃ ꯑꯗꯨ ꯊꯄ ꯀꯥꯟꯗ ꯑꯦ ꯎꯔꯦ
ꯑꯔ ꯂꯠꯇꯔꯦ
ꯍꯥ
ꯃꯥ ꯃꯤ ꯑꯅꯤ ꯆꯠꯈ꯭ꯔꯦꯅ
ꯎꯝ
ꯃꯈꯣꯏ ꯑꯅꯤꯒꯤꯗꯤ ꯃꯥꯒꯤ ꯃꯊꯛꯇ ꯀꯔꯤ ꯍꯥꯏꯗꯅ ꯊꯝꯅꯤꯡꯉꯥꯏꯗ ꯑꯩꯅ
ꯎꯝ ꯑꯗꯨꯒꯤ ꯑꯗꯨꯒꯨꯝꯅ ꯂꯩꯌꯦ ꯑꯦꯛꯁꯦꯜꯁꯨ
ꯑ ꯍꯣꯏ